ꯉꯥꯏꯈ‌ꯣꯀ‌ꯣ ꯄꯁ
ꯀꯔꯤ ꯍꯥꯢꯕ
ꯀꯔ
ꯍꯥꯞꯄꯕꯣ ꯏꯌꯥꯔꯄꯤꯁ
ꯇꯔꯕꯣꯋꯦ ꯍꯥꯞꯄꯦ ꯍꯥꯞꯄꯦ ꯀꯩꯗꯧꯔꯤꯅꯣ ꯆꯥꯛ ꯆꯥꯔꯕꯣ
ꯆꯥꯗ꯭ꯔꯤꯌꯦ ꯆꯥꯛꯀ ꯊꯣꯡꯗ꯭ꯔꯦ ꯐꯃꯨꯡꯗ ꯍꯤꯞꯄꯝꯃꯦ ꯍꯤꯞꯄꯒ ꯐꯣꯟ ꯌꯦꯡꯉꯝꯃꯤꯅꯦ ꯆꯥꯗ꯭ꯔꯦ ꯍꯥꯏꯕ
ꯅꯪ ꯀꯥꯏ ꯂꯩꯒꯦ ꯅꯪ ꯇꯥꯏꯌꯦ ꯇꯥꯏꯌꯦ ꯅꯪ ꯀꯥꯏꯗ ꯂꯩꯒꯦ ꯍꯥꯏꯕ ꯍꯟꯗ꯭ꯔꯕꯣ ꯌꯨꯝ ꯑꯃꯨꯛ
ꯑꯪ ꯑꯪ ꯍꯜꯂꯔꯣꯏ ꯅ ꯅꯍꯥꯟꯗꯣ ꯑꯩꯈꯣꯏ ꯃꯥꯒꯤ ꯍꯜꯂꯔꯣꯏ ꯍꯥꯏꯕ
ꯑꯗꯣ ꯉꯥꯏꯈꯣꯅꯦ ꯆꯤꯡ ꯀꯥꯅꯦ ꯍꯥꯏꯗꯣ ꯑꯁꯦꯡꯕꯩ ꯀꯥꯗꯨꯏꯔꯥ
ꯈꯪꯗꯦꯍꯦ ꯑꯩꯁꯨ
ꯀꯔꯤꯅꯣ ꯅꯪ ꯌꯥꯎꯔꯒ ꯅꯠꯇ꯭ꯔꯣ ꯃꯣꯏꯅ ꯄ꯭ꯂꯥꯟ ꯁꯤꯜꯂꯤꯗꯨꯕꯨ
ꯃꯣꯏ ꯒ꯭ꯔꯨꯞꯇꯗꯤ ꯍꯥꯏꯅꯍꯧꯕꯅꯦ ꯑꯗꯣ ꯈꯪꯗꯤꯌꯦ
ꯀꯔꯝꯕ ꯒ꯭ꯔꯨꯞꯅꯣ ꯅꯍꯥꯟꯒꯤ ꯒ꯭ꯔꯨꯞꯇꯨꯗꯗꯤ ꯌꯥꯎꯔꯛꯇꯦꯗ
ꯅꯠꯇꯦ ꯅꯍꯥꯟ ꯒ꯭ꯔꯨꯞꯇꯨꯗꯤ ꯑꯩ ꯑꯩꯁꯨ ꯀꯩꯅꯣ ꯂꯦꯞꯇꯧꯔꯕꯅꯤ ꯑꯗꯨꯗꯨ ꯅꯠꯇꯦ ꯑꯃ ꯒ꯭ꯔꯨꯞ
ꯎꯝ ꯏꯁ ꯆꯠꯂꯣꯏꯗꯕ ꯀꯥꯡꯒꯨ ꯂꯦꯞꯇꯧ ꯂꯦꯞꯀ ꯇꯧꯊꯣꯛꯇꯅ
ꯅꯍꯥꯟ
ꯆꯥꯛ ꯆꯥꯅ ꯆꯥꯅꯗꯣꯏꯔꯣ ꯅꯪ ꯀꯩ
ꯅꯍꯥꯟ ꯑꯥ ꯇꯋꯥꯡꯒꯤ ꯒ꯭ꯔꯨꯞ ꯂꯩꯕꯗꯣ ꯑꯗꯨꯗꯅꯤꯗ ꯑꯗꯨꯗ ꯀꯩꯅꯣ ꯑꯣꯏꯅ ꯍꯥꯏꯅꯍꯧꯕꯅꯦꯕ
ꯎꯝ
ꯅꯪꯗꯤ ꯀꯩꯗꯧꯔꯤꯅꯣ
ꯑꯩ ꯄ꯭ꯔꯦꯛꯇꯤꯀꯦꯜ ꯀꯟꯅ ꯁꯤꯜꯂꯤ
ꯅꯣꯏ ꯑꯦꯛꯖꯥꯝ ꯗꯦꯠ ꯀꯌꯥꯗꯩꯅꯣ
ꯁꯤꯛꯇꯒꯤ ꯑꯗꯣ ꯁꯤꯛꯁꯇꯨ ꯌꯩꯊꯣꯛꯑꯦ ꯍꯥꯏꯕ꯭ꯔꯥ ꯀꯩꯅꯣꯝꯖꯨ ꯍꯥꯏꯌꯦ ꯑꯩ ꯈꯪꯗꯦ ꯁꯥꯕꯦꯟꯅꯦ ꯍꯥꯏꯕ꯭ꯔꯥ ꯀꯩꯅꯣ ꯈꯪꯗꯦ ꯑꯩ ꯃꯥ ꯍꯥꯏꯔꯝꯃꯤꯗꯣ ꯈꯪꯗꯦ ꯀꯩꯒꯤꯅꯣ ꯍꯥꯏꯕ ꯑꯧ ꯊꯥꯔꯛꯇꯦ ꯈꯪꯗꯦ ꯃꯤꯅ ꯍꯥꯏꯅꯕꯅꯦ ꯑꯩꯁꯨ ꯌꯦꯡꯕ ꯅꯠꯇꯦ
ꯌꯩꯊꯣꯛ ꯄꯪꯌꯩ ꯌꯩꯊꯣꯛꯏꯗꯣ ꯀꯩꯒꯤꯅꯣ ꯐꯠ ꯂꯣꯏꯁꯤꯡꯒꯤꯕꯅ ꯐꯗ꯭ꯔꯣ ꯐꯠ ꯂꯣꯏꯁꯤꯡꯒꯤꯕꯅ ꯐꯗ꯭ꯔꯣ
ꯑꯩꯈꯣꯏꯅꯔꯣ ꯁꯤꯕꯣ
ꯍꯣꯏ ꯑꯗꯨꯕꯨ ꯅꯣꯏꯅꯗꯤ ꯅꯠꯇꯦ ꯑꯗꯨꯑꯣꯢꯔꯁꯨ ꯐꯠ ꯂꯥꯎ ꯂꯥꯏꯁꯤꯟꯒꯤ ꯐꯩꯌꯦꯕ
ꯐꯩꯌꯦ ꯁꯣꯏꯌꯥꯝ ꯊꯣꯛꯢꯗꯣ
ꯑꯣ ꯑꯗꯣ ꯁꯣꯌꯝꯗꯣ ꯐꯖꯅ ꯇꯧꯔꯝꯃꯨꯀꯣ ꯕꯦꯛ ꯆꯥꯍꯟꯅꯨ
ꯏꯁ ꯆꯠꯂꯣ ꯑꯗ ꯁꯣꯌꯥꯝꯅ ꯍꯦꯟ ꯍꯩꯇꯦ ꯑꯇꯩꯗꯒꯤ
ꯑꯗꯣ ꯁꯣꯌꯥꯝꯒꯤꯁꯨ ꯆꯨꯁ ꯗꯥ ꯀꯔꯦꯛ ꯑꯟꯁꯔꯅꯤꯅ
ꯍꯣꯏ ꯑꯗꯣ ꯍꯥꯏꯗꯤ ꯁꯨꯌꯦꯡ ꯌꯦꯡꯕꯤꯗꯕꯒꯤ ꯃꯥꯅ ꯍꯦꯟꯅ ꯍꯩꯇꯦ ꯍꯥꯏꯕ
ꯍꯣꯏ ꯑꯗꯣ ꯃꯥꯒꯤꯗꯣ ꯈꯪꯗꯦ ꯑꯃ ꯌꯦꯡꯉꯁꯨ ꯀꯩꯅꯣ ꯇꯧꯋꯦ ꯍꯦꯛ
ꯑꯗꯣ ꯑꯗꯨꯝ ꯀꯩꯅꯣꯗ ꯊꯥꯗꯣꯏꯗꯤ ꯅꯠꯇ꯭ꯔꯣ ꯀꯝꯄ꯭ꯌꯨꯇꯔꯗꯗꯤ ꯅꯠꯇꯕ ꯅꯠꯇ꯭ꯔꯣ
ꯎꯝ ꯀꯝꯄ꯭ꯌꯨꯇꯔꯗ ꯊꯥꯗꯕꯅꯦ ꯄꯦꯄꯔ ꯄꯤꯔꯛꯑꯒ ꯄꯦꯄꯔꯗꯨꯗ ꯆꯨꯁ ꯗꯥ ꯀꯔꯦꯛ ꯑꯟꯁꯔ ꯇꯧꯕꯅꯦ ꯅꯣꯏ ꯐꯥꯔꯁ ꯁꯦꯃꯤꯁꯇꯔꯗ ꯌꯥꯎꯔꯛꯇ꯭ꯔꯣ ꯑꯣ ꯍꯟꯗꯛꯇ ꯌꯥꯎꯕ ꯑꯣ ꯆꯨꯝꯃꯦ ꯆꯨꯝꯃꯦ ꯑꯩꯈꯣꯏꯁꯨ ꯁꯦꯀꯦꯟ ꯁꯦꯝꯗ ꯌꯥꯎ
ꯑꯗꯧ ꯁꯦꯀꯦꯟꯗ ꯑꯗꯨꯝ ꯂꯣꯏꯗꯣꯏꯔꯣ ꯃꯥꯁꯦ
ꯂꯣꯏꯗꯦ ꯊꯥꯔꯗ ꯌꯥꯎꯕꯅꯦ
ꯑꯣ
ꯊꯥꯔꯠꯇ ꯌꯥꯎꯔꯅꯤ ꯑꯗꯨꯒ ꯐꯣꯔꯠꯇꯗꯤ ꯌꯥꯎꯗꯦ ꯑꯩꯈꯣꯏꯒꯤ ꯑꯗꯣ ꯅꯣꯏ ꯅꯣꯏꯗꯤ ꯈꯪꯗꯦ ꯍꯥꯏꯗꯤ ꯐꯣꯔꯠꯇ ꯅ ꯑꯩꯈꯣꯏꯗꯤ ꯄ꯭ꯔꯣꯖꯦꯛ ꯈꯛꯇꯪ ꯇꯧꯔ ꯇꯣꯛꯏꯗꯅ ꯑꯗꯣ ꯅꯣꯏꯒ ꯅꯣꯏꯒ ꯑꯩꯈꯣꯏꯒꯗꯤ ꯃꯥꯟꯅꯗꯕꯅꯤꯅꯀꯣ
ꯑꯗꯣ ꯑꯩꯈꯣꯏꯒꯤꯅ ꯑꯃꯨꯛ ꯗꯦꯖꯔꯇꯦꯁꯟ ꯇꯧꯅꯤ ꯍꯥꯏꯕ꯭ꯔ ꯀꯅꯣ ꯍꯥꯏꯌꯦ ꯀꯩꯅꯣꯗꯣ ꯊꯥꯔꯠ ꯀ ꯐꯣꯔꯠꯀꯗ
ꯍꯣꯏ ꯍꯣꯏ ꯍꯣꯏ ꯅꯣꯏꯗꯨꯅ ꯑꯗꯨꯃꯥꯏꯅ ꯇꯧꯋꯦꯕꯨꯗꯤ ꯍꯥꯏꯕꯅꯤ
ꯋꯥꯔꯤꯒꯁꯤ ꯌꯦꯡꯎ ꯆꯥꯔꯦ ꯆꯥꯛ ꯆꯥꯔꯦ ꯍꯥꯎꯇꯕ
ꯀꯩ ꯏꯟꯖꯥꯡ ꯆꯥꯒꯦ
ꯍꯋꯥꯏꯅꯤ ꯀꯩꯅꯣ
ꯍꯋꯥꯏꯗꯣ ꯑꯈꯣꯏꯒꯤ ꯀꯨꯛ ꯑꯅꯤ ꯂꯩꯌꯦꯕꯀꯣ
ꯎꯝ
ꯑꯃꯅ ꯊꯣꯡꯕꯗꯤ ꯌꯥꯝ ꯍꯥꯎꯕꯅꯦ ꯑꯗꯣ ꯉꯁꯤꯗꯤ ꯍꯥꯎꯇꯕꯤꯗꯨ ꯇꯥꯕ
ꯈꯣꯏ ꯆꯥꯛꯀ ꯊꯣꯡꯗ꯭ꯔꯤꯌꯦ ꯆꯥꯛꯀ ꯆꯥꯗꯧ ꯋꯥꯠꯂꯤꯗ
ꯊꯣꯡꯖꯗꯣꯏꯕ
ꯎꯝ ꯊꯣꯡꯖꯗꯣꯏꯅꯦ ꯍꯧꯒꯠ ꯍꯧꯒꯠꯅꯕ ꯍꯥꯏꯗꯤ ꯃꯤꯀꯞꯇꯣ ꯊꯣꯡꯅꯔꯒ ꯑꯗꯨꯝ ꯐꯃꯨꯡꯅ ꯂꯩꯅꯔꯤꯌꯦ ꯕꯥ ꯕ꯭ꯔꯁ ꯀꯀꯩ ꯇꯧꯅꯔꯒ ꯅꯣꯡꯒ ꯃꯪꯕꯁꯤꯗ ꯐꯃꯨꯡꯗ ꯉꯔꯥꯡ ꯆꯠꯂꯨꯕꯩ ꯊꯤꯟꯗꯣꯛꯄꯗ ꯂꯣꯏꯔꯦ ꯍꯥꯏꯕ
ꯈꯪꯉꯦ ꯆꯠꯈ꯭ꯔꯄꯣꯠꯅꯤ ꯆꯨꯝꯅ ꯆꯥꯛ ꯆꯥꯅꯔꯒ ꯇꯣꯛꯇꯦ ꯅꯣꯏ ꯀꯥꯡꯒꯨ ꯑꯃ ꯆꯠꯄꯒ ꯂꯥꯡꯕ ꯈꯣꯠꯄꯒ ꯄꯥꯝꯒ꯭ꯔ ꯄꯣꯠꯅꯤ꯫
ꯑꯦꯛꯖꯥꯝ ꯂꯣꯏꯔꯦ ꯀꯩꯅꯣ
ꯌꯥꯔꯦ ꯑꯗꯩ ꯎꯅ ꯎꯅ ꯐꯪꯉꯔꯣꯏꯅ ꯀꯣꯏꯔꯛꯏꯁꯦ ꯀ꯭ꯌꯥꯗꯤ ꯀꯨꯏꯔꯦ
ꯑꯧ ꯀꯨꯏ ꯊꯥ ꯑꯃ ꯐꯖꯤꯜ ꯊꯥ ꯑꯃ ꯐꯥꯖꯤꯜꯂꯛꯇꯧꯔ ꯃꯥꯜꯂꯦ
ꯑꯗꯨꯒ ꯑꯃꯨꯛꯀꯖꯨ ꯋꯥꯠꯂꯤ ꯅꯣꯏ ꯀꯥꯡꯕꯨ
ꯋꯥꯠꯂꯤ ꯑꯗꯣ ꯍꯥꯏꯗꯤ ꯑꯁꯨꯝꯕꯩꯖꯨ ꯎꯅ ꯐꯪꯉꯔꯣꯏ ꯁꯤꯗ ꯑꯩꯈꯣꯏꯅ ꯑꯩꯅ ꯑꯩꯈꯣꯏꯖꯨ ꯍꯧꯖꯤꯛ ꯁꯤꯗ ꯈꯔ ꯂꯩꯕꯩ ꯆꯠꯄ ꯑꯥ ꯆꯠꯄ ꯌꯥꯎꯕ ꯋꯥꯅꯤ ꯑ ꯀꯁꯨ ꯃꯣꯏꯔꯥꯡꯗꯩꯗꯤ ꯏꯝꯐꯥꯜꯗ ꯑꯃꯨꯛ ꯍꯥꯏꯒꯠꯂꯛꯑꯒ ꯍꯥꯏꯗꯤ ꯑꯃꯨꯛ ꯂꯥꯛ ꯈꯣꯠꯇꯅꯗꯤ ꯇꯧꯔꯔꯣꯏꯗꯅ
ꯌꯥꯔꯦ ꯑꯗꯣꯏꯁꯨ ꯅꯣꯏꯗ ꯉꯥꯅꯨ ꯆꯥꯅꯤꯒ ꯑꯃꯨꯛ ꯇꯧꯔꯤꯗꯨ ꯄ꯭ꯂꯥꯟꯖꯦ ꯂꯣꯏꯗ꯭ꯔꯤ ꯍꯥꯏ ꯂꯣꯏꯗꯔꯤ ꯍꯥꯏꯕ꯫ ꯆꯤꯡ ꯀꯥꯅꯤ ꯉꯥꯅꯨ ꯆꯥꯅꯤ ꯑꯍꯤꯡ ꯂꯦꯛ ꯀꯅꯤ ꯑꯁ ꯂꯣꯏꯔꯦ꯫
ꯅꯍꯥꯟꯅ ꯀꯩꯅꯣꯗꯤ ꯂꯣꯏꯒ꯭ꯔꯦ ꯍꯧꯖꯤꯛꯐꯥꯎꯕ ꯀꯣꯏꯕꯗꯤ ꯂꯣꯏꯗꯦ꯫
ꯍꯣꯏ ꯑꯦꯛꯖꯥꯝꯗꯤ ꯅꯍꯥꯟꯅ ꯂꯣꯏꯒꯔꯦ ꯀꯣꯏꯕꯅ ꯍꯧꯖꯤꯛꯐꯥꯎ ꯂꯣꯏꯗ꯭ꯔꯤ꯫ ꯑꯗꯨ ꯅꯨꯡꯉꯥꯏꯇ꯭ꯔꯣ ꯅꯣꯏꯖꯨ ꯇꯧꯋꯣ ꯅꯣꯏꯁꯨꯀꯣ ꯅꯣꯏꯒꯤ ꯑꯦꯛꯖꯥꯝ ꯃꯁꯇꯔ ꯂꯣꯢꯔꯒꯥꯟ ꯇꯧ꯫
ꯍꯧꯖꯤꯛꯀꯥꯟꯖꯦ ꯀꯣꯏꯕꯅꯗꯤ ꯅꯨꯡꯉꯥꯏꯈꯠꯂꯛꯏꯌꯦ ꯅꯍꯥꯟꯒꯩ ꯑꯉꯥꯡ ꯑꯣꯏꯔꯤꯀꯥꯟꯗ ꯀꯣꯏꯕꯗꯤ ꯅꯨꯡꯉꯥꯏꯕꯝ ꯈꯪꯗꯦꯕ
ꯍꯣꯏ ꯈꯪ ꯑꯗꯣ ꯑꯈꯣꯏꯅ ꯑꯉꯥꯡ ꯑ ꯍꯥꯏꯗꯤ ꯑꯈꯣꯏꯅ ꯀꯩꯗꯧꯗꯣꯏꯅꯣ ꯍꯥꯏꯗꯣ ꯈꯪꯗꯕ ꯑꯈꯣꯢ ꯁꯨꯨꯝ ꯏꯟꯅꯔꯒ ꯐꯖꯩꯌꯦ ꯃꯤ ꯌꯦꯡꯕꯗꯣ ꯈꯛꯇꯅꯤꯅ ꯍꯥꯏꯗꯤ ꯍꯧꯖꯤ ꯑꯃꯨꯛ ꯍꯥꯢꯗꯝꯃꯌꯥꯝ ꯆꯠꯃꯤꯟꯅ ꯈꯣꯠꯃꯤꯟꯅ
ꯅꯍꯥꯟ ꯆꯤꯡ ꯀꯥꯔꯨꯕꯗꯣ ꯃꯥ ꯄꯨꯟꯁꯤ ꯂꯣꯛꯇ ꯑꯗꯨꯁꯨ ꯍꯜꯂꯛꯑ ꯀ꯭ꯌꯥꯝ ꯅꯨꯡꯉꯥꯏ꯫
ꯑꯗꯨꯅ ꯋꯥꯗꯤ ꯋꯥꯖꯔꯁꯨ ꯑꯃ ꯀꯩ ꯍꯥꯏꯅꯤ ꯅꯨꯡꯉꯥꯏ ꯍꯥꯏꯕ ꯑꯃ ꯋꯥꯔꯒꯁꯨ ꯋꯥꯕꯗꯣ ꯉꯥꯛꯇꯪ ꯀꯥꯎꯊꯣꯛꯇ꯭ꯔꯣ
ꯑꯦ ꯋꯥꯕꯗꯣ ꯋꯥꯗꯤꯌꯦ ꯍꯥꯏꯗꯤ ꯀꯥꯔꯤ ꯀꯥꯟꯅ ꯋꯥꯕꯗꯣ ꯍꯜꯂꯛꯑꯒ ꯁꯨꯋꯥ ꯋꯥꯗꯦ ꯍꯥꯏꯕ
ꯑꯩ ꯄꯣꯊꯥ ꯄꯣꯊꯥꯔꯒ ꯀꯥꯕꯩ ꯋꯥ
ꯅꯠꯇꯦ ꯀꯥꯔꯤꯀꯥꯟꯗꯗꯤ ꯌꯥꯝ ꯋꯥꯏꯑꯦꯕꯀꯣ ꯑꯗꯨꯒ ꯍꯜꯂꯛꯑꯒ ꯊꯤꯟꯗꯣꯛ ꯄ ꯀꯩꯀꯥ ꯑꯝꯇ ꯇꯧꯗꯦꯗꯅ
ꯇꯧꯗꯦ ꯍꯥꯏꯕ ꯑꯗꯣ ꯑꯗꯣ ꯗꯣ ꯅꯦꯕ ꯑꯩꯈꯣꯏꯅ ꯍꯥꯏꯅꯔꯤꯁꯨ ꯍꯥꯏꯗꯤ ꯑꯗꯨꯒꯤ ꯑꯗꯨꯌꯥꯝ ꯁꯥꯡꯕ ꯋꯥꯡꯕ ꯀꯥꯗꯨꯅ ꯍꯧꯖꯤꯛꯁꯦ ꯍꯥꯏꯗꯤ ꯀꯩꯝ ꯊꯤꯟꯗꯣꯛꯇꯦꯕ ꯑꯩꯗꯣ ꯍꯪꯉꯕ ꯑꯩ ꯑꯃꯨꯛ ꯅꯣꯡꯉꯥꯜꯂꯒ ꯑꯃ ꯂꯥꯡꯉꯊꯦꯜ ꯀꯥꯏꯔꯤꯅꯦꯕ ꯍꯪꯉꯕ ꯑꯗꯣ ꯀꯩꯝ ꯇꯧ ꯗꯦ ꯍꯥꯕ ꯑꯗꯨꯉꯅꯦ ꯉꯔꯥꯡ ꯆꯠꯂꯨꯕꯁꯤꯅꯅꯦ ꯑꯍꯣꯏ ꯊꯤꯟꯗꯣꯛꯄꯗ ꯁꯤ ꯑꯩꯗꯤ ꯑꯌꯨꯛ ꯉꯟꯇꯥ ꯄꯨꯡ ꯅꯤꯄꯥꯟꯗꯩꯅ ꯌꯨꯝ ꯊꯣꯛꯂꯛꯄꯅꯦꯕ ꯑꯗꯨꯗꯒꯤ ꯑꯃꯨꯛ ꯁꯤ ꯑꯃꯨꯛ ꯆꯥꯛ ꯆꯥ ꯆꯥꯛ ꯑꯁꯤꯗ ꯑꯃꯨꯛ ꯍꯂꯛꯄꯩ ꯑꯩ ꯏꯁꯥꯁ‌ꯦ ꯊꯤꯟꯗꯣꯛꯄꯗ ꯂꯣꯏꯔꯦ ꯍꯥꯏꯕ
ꯆꯥꯛꯀ ꯆꯥꯅꯒꯤꯅꯤꯅ ꯆꯥꯛ ꯆꯥꯅꯅꯤꯡꯉꯦꯁꯨ ꯌꯦꯟ ꯊꯣꯡꯕꯁꯨ ꯆꯥꯗ ꯀꯨꯏꯔꯦ
ꯆꯥꯖꯤꯔꯣ
ꯍꯥ ꯅꯪ ꯑꯦꯛꯖꯥꯝꯅ ꯀꯝꯗꯧꯕ
ꯂꯩꯒꯦ ꯂꯩꯌꯨ ꯂꯩꯔꯣꯏ ꯇꯣꯛꯎ
ꯑꯦ ꯏꯃꯥ ꯀꯤꯌꯦ ꯑꯌꯣ ꯁꯤꯔꯦ
ꯅꯣꯏ ꯇꯧꯗꯕ꯭ꯔꯣ ꯅꯣꯏꯁꯨ ꯑꯦꯛꯖꯥꯝꯗꯤ ꯍꯥꯏꯔ ꯀꯣꯏꯔꯤ ꯃꯌꯥꯝꯗ ꯑꯗꯨꯝ ꯄꯥꯔꯣꯏꯅ
ꯑꯗꯨꯝ ꯑꯗꯣ ꯑꯗꯨꯝ ꯈꯪꯗꯤ ꯑꯗꯨꯝ ꯅꯨꯡꯉꯥꯏꯈꯤ ꯑꯦꯛꯖꯥꯝꯁꯨ
ꯑꯧ ꯑꯗꯨꯝ ꯅꯨꯡꯉꯥꯏ
ꯑꯗꯨꯝ ꯅꯨꯡꯉꯥꯏꯌꯦ ꯀꯩꯁꯨ ꯅꯨꯡꯉꯥꯏꯇꯕꯗꯣ ꯑꯣꯏꯗꯦ ꯑꯗꯨꯝ ꯑꯩ ꯐꯖꯅ ꯇꯧꯔꯝꯃꯦꯕ
ꯎꯝ
ꯅꯪ ꯃꯦꯟ ꯐꯤꯖꯦꯡꯗꯩ ꯅꯠꯇ꯭ꯔꯣ
ꯃꯦꯟ ꯐꯤꯞꯇꯨ ꯗꯦꯠꯌꯥꯗ ꯂꯣꯏꯒꯦꯅꯝ ꯍꯥꯏꯕꯤꯛꯑꯣ
ꯁꯤꯛꯁꯀ ꯁꯚꯦꯟ ꯑꯩꯠꯅꯦꯅ ꯍꯥꯏꯒ ꯑꯃ ꯇꯧꯋꯦ
ꯅꯥꯏꯟꯗ ꯂꯣꯏꯏ ꯀꯥꯏ ꯀꯌꯥꯅꯣ ꯃꯣꯝꯅ ꯍꯥꯏ ꯑꯩ ꯕꯤꯠꯀ ꯂꯩꯍꯜꯂꯒ
ꯅꯏꯟꯗ ꯑꯦꯛꯖꯥꯝ ꯂ ꯂꯩꯌꯦ
ꯈꯪꯗꯦꯍꯦ ꯃꯣꯏ ꯇꯦꯟ ꯐꯥꯎꯅꯦꯒꯁꯨ ꯍꯥꯏꯅꯩ ꯑꯁ ꯈꯪꯗꯦ ꯁꯤꯛꯁ ꯇꯨ ꯇꯦꯟ ꯁꯤꯛꯁ ꯇꯨ ꯑꯦꯠ ꯅꯠꯇ꯭ꯔꯣ
ꯌꯦꯡꯒꯦ ꯇꯧꯕ ꯈꯪꯗꯦ ꯑꯩꯁꯨ ꯁꯤꯛꯁꯇꯣ ꯑꯩꯠꯅ ꯎꯔꯤꯑꯕꯀꯣ ꯑꯗꯨꯒ ꯃꯤꯅ ꯑꯩꯉꯣꯟꯗ ꯅꯥꯏꯟꯗ ꯂꯣꯏꯔꯦꯅ ꯑꯃꯨꯛ ꯍꯥꯏꯔꯛꯄ ꯃꯣꯏ ꯅꯣꯇꯤꯁꯇꯗꯤ ꯀꯩꯅꯣꯗꯣ ꯊꯣꯛꯄꯅꯦꯕ ꯁꯤꯛꯁ ꯇꯨ ꯑꯩꯠꯇꯣ
ꯑꯩꯁꯨ ꯃꯦꯠ ꯐꯤꯠꯀ ꯇꯧꯔꯅꯤ ꯍꯥꯏꯗꯨꯗ ꯂꯥꯛꯑꯕ ꯉꯔꯥꯡꯗꯨꯗꯁꯨ ꯑꯩꯈꯣꯏꯁꯤꯅ ꯀꯥꯟꯅꯕꯁꯨ ꯂꯩꯌꯦꯗꯅ ꯑꯗꯨꯗꯨꯗꯤ
ꯑꯗꯨ ꯆ ꯀꯦꯕ ꯌꯥꯔꯕ꯭ꯔꯣ
ꯀꯩꯅꯣ ꯑꯩ ꯑꯩ ꯄꯣꯠ ꯆꯩ ꯀꯩꯅꯣ ꯑꯝꯇ ꯍꯣꯟꯊꯗ꯭ꯔꯤꯌꯦ
ꯀꯔꯝ ꯀꯥꯟꯗ ꯍꯨꯟꯖꯗꯣꯏꯅꯣ
ꯍꯣꯏ ꯍꯣꯟꯟꯗꯒꯤꯦꯔꯣ ꯑꯦ ꯂꯩꯒꯅꯤ ꯈꯔꯥ
ꯌꯥꯕ꯭ꯔꯥꯕ ꯑꯗꯨꯝ
ꯌꯥꯏꯌꯦ ꯀꯩꯅꯣ ꯑꯦ ꯅꯣꯏ ꯃꯊꯪꯒꯤ ꯀꯥꯡꯕꯨ ꯆꯪꯉꯛꯇ꯭ꯔꯤꯐꯥꯎ ꯂꯩ ꯌꯥꯒꯅꯤ
ꯑꯩꯅ ꯌꯥꯕ꯭ꯔꯥ ꯍꯥꯏꯗꯤ ꯌꯨꯝꯅ ꯍꯥꯏꯕꯅꯦ
ꯌꯥꯏ ꯌꯥꯏ ꯌꯨꯝꯅ ꯌꯥꯏ ꯌꯨꯝꯗ ꯊꯕꯛꯁꯨ ꯂꯩꯇꯦ ꯑꯗꯨꯝ ꯁꯤꯗꯁꯨ ꯂꯩꯌꯑꯣ ꯍꯥꯏꯌꯦ ꯁꯤꯗ ꯂꯩꯔꯒ ꯇꯧꯀꯥꯟ ꯂꯩ ꯀꯦ ꯄꯥ ꯈꯣꯠꯇꯅ ꯂꯩꯌꯣ ꯍꯥꯏꯌꯣ
ꯃꯣꯏꯅꯗꯤ ꯌꯥꯝ ꯄꯥꯕ ꯃꯥꯟꯕꯒꯤꯅꯦ ꯑꯝꯇ ꯍꯥꯏꯗ ꯌꯥꯔꯔꯣꯏ ꯇꯧꯔꯤꯕꯁꯦ
ꯏꯁ ꯍꯦꯟꯖꯤꯜꯂꯦ ꯅꯪ ꯅꯝꯕꯔ ꯅꯝꯕꯔ ꯄꯤꯕꯤꯔꯛꯑꯣꯔ ꯑꯗꯨꯗꯤ ꯑꯍꯥ
ꯍ
ꯆꯨꯝꯗ꯭ꯔꯣ ꯆꯨꯝꯗ꯭ꯔꯣ ꯑꯩꯒꯤꯖꯨꯅꯦ ꯉꯔꯥꯡ ꯂꯝꯕꯤꯗ ꯑꯩꯈꯣꯏ ꯃꯥꯏ ꯃꯅꯥꯎꯅꯨꯄꯤ ꯅꯨꯄꯥ ꯊꯦꯡꯅꯔ ꯂꯥꯛꯏ ꯏꯕꯦꯝꯕ ꯕꯥꯏꯛ ꯃꯅꯤꯡ ꯅꯞꯄꯤ ꯀꯥꯟꯗ
ꯎꯝ ꯄꯔꯦꯈꯩ ꯑꯗꯨꯅ
ꯑꯩ ꯎꯁꯟꯅꯗꯦ ꯑꯗꯣ ꯗꯥꯏꯔꯦꯛ ꯃꯥꯥꯏ ꯃꯥꯥꯏ ꯎꯅꯔꯦ ꯍꯥꯏꯕ
ꯎꯝ ꯈꯔ ꯎꯇꯥꯕꯅꯤ ꯀꯩꯅꯣꯅꯦ ꯆꯍꯤꯁꯤꯁꯨ ꯂꯤꯔꯛꯇ꯭ꯔꯕꯅꯤꯅ
ꯑꯗꯨꯗꯤ ꯑꯩꯅ ꯑꯩꯅ ꯌꯥꯝ ꯍꯩꯅꯗꯤ ꯇꯜꯂꯦ ꯇꯜꯂꯦ ꯍꯥꯏ ꯑꯃꯗꯨꯅ ꯗꯔꯀꯥꯔ ꯇꯥꯗꯦꯍꯦ
ꯐꯩ ꯗꯀꯥ ꯇꯥꯗꯦ ꯍꯥꯏꯁꯦ ꯑꯗꯨꯝ ꯃꯣꯏ ꯑꯗꯨꯝ ꯍꯥꯏꯕꯅꯤ ꯗꯀꯥ ꯇꯥꯗꯦꯅ
ꯆꯩꯔꯛ ꯆꯩꯔꯛꯄꯒꯤ ꯅꯠꯇꯕ ꯁꯨꯝ ꯑꯃ ꯍꯩꯅꯗꯕꯗꯣ ꯅꯍꯥꯟꯒꯤ ꯀꯩꯅꯣꯗꯣ ꯄꯀꯣꯔꯥꯗꯣ ꯍꯥꯎꯋꯦ
ꯅꯍꯥꯟꯒꯤ ꯄꯀꯩꯔꯥꯗꯤ ꯀꯔꯝꯕ ꯑꯣ ꯑꯣ ꯑꯗꯣ ꯍꯥꯎꯕꯅꯦ ꯃꯣꯏꯗꯣ ꯃꯣꯏ ꯃꯁꯥꯗꯨꯁꯨ ꯑ ꯃꯣꯏꯖꯨ ꯃꯣꯏꯒꯤꯅꯦꯕ
ꯀꯩꯅꯣ ꯃꯣꯏꯒꯤꯅꯦꯕꯕ
ꯍꯣꯇꯦꯜ ꯐꯝꯃꯤꯗꯣ
ꯑꯥ
ꯕꯥꯃꯣꯟꯅꯦꯕ ꯃꯣꯏꯁꯨ
ꯑꯣ
ꯑꯗꯨꯗꯨꯅ ꯃꯣꯏꯅ ꯇꯧꯕꯗꯣ ꯑꯗꯨꯝ ꯍꯥꯎꯕꯅꯦꯕ ꯑꯗꯣ ꯍꯥꯟꯅꯗꯤ ꯉꯥ ꯊꯣꯡꯕꯀꯒ ꯍꯥꯄꯝꯃꯦꯕ ꯈꯪꯉꯕ
ꯑꯥ
ꯑꯩꯈꯣꯏꯁꯨ ꯆꯥꯔꯨꯏꯌꯦꯕ ꯑꯩꯈꯣꯏ ꯃꯥꯅꯦ ꯑꯩꯈꯣꯏ ꯆꯦꯒ ꯑꯩꯈꯣꯏ ꯑꯇꯩꯍꯣꯏ ꯆꯠꯂꯨꯔꯒ ꯉꯥ ꯊꯣꯡꯕ ꯀꯩꯁꯨ ꯑꯗꯨꯝ ꯍꯥꯏꯗꯤ ꯃꯣꯏ ꯊꯣꯡꯉ ꯊꯝꯕ ꯍꯥꯏꯇꯥꯔꯦ ꯃꯣꯏꯅ ꯊꯣꯡꯕꯗꯣ ꯍꯥꯏꯗꯤ ꯍꯥꯎꯏꯤꯗꯅ ꯕꯥꯃꯣꯟ ꯊꯣꯡꯕꯖꯦ ꯍꯥꯏꯗꯤ ꯑꯩꯈꯣꯏꯅ ꯊꯣꯡꯕ ꯈꯤꯇꯪ ꯈꯦꯠꯅꯔꯒ ꯑꯗꯨꯝ ꯍꯥꯎꯗ꯭ꯔꯥ ꯃꯣꯏ ꯊꯣꯡꯕꯁꯦ ꯅ ꯑꯗꯨꯗꯨꯒꯤ ꯑꯗꯨꯗꯒꯤ ꯑꯩꯈꯣꯏꯁꯨ ꯁꯨꯝ ꯆꯥꯕ ꯆꯠꯂꯦꯕ ꯑꯗꯨ ꯅꯍꯥꯟ ꯃꯣꯏꯗꯣ ꯍꯟꯗꯛꯇꯤ ꯑꯆꯥꯄꯣꯠ ꯑꯇꯣ ꯑꯇꯣ ꯑꯇꯣ ꯑꯇꯣꯞ ꯑꯇꯣꯞꯄ ꯌꯥꯝ ꯍꯥꯞꯄꯦ ꯍꯥꯟꯅꯗꯤ ꯆꯧꯒꯨꯝꯕ ꯐ꯭ꯔꯥꯏ ꯔꯥꯏꯁ ꯃꯣꯃꯣ ꯑꯗꯨꯒꯨꯝꯕꯇ ꯐꯪꯗꯦꯕ ꯈꯦꯇ꯭ꯔꯤ ꯕꯣꯔꯥ ꯁꯤꯡꯖꯨ ꯑꯗꯨꯗꯒꯤ ꯉꯥ ꯊꯣꯡꯕ ꯑꯗꯨꯒꯨꯝꯕ ꯉꯥꯛꯇ ꯐꯪꯕꯅꯦꯕ ꯍꯧꯖꯤꯛꯅ ꯑꯗꯨꯒꯨꯝꯕ ꯍꯥꯞꯆꯤꯜꯂꯤꯗꯅ
ꯁꯤꯡꯖꯨꯁꯨ ꯑꯩꯗꯤ ꯄꯥꯝꯃꯦ ꯑꯗꯣ ꯃꯣꯏꯗꯤ ꯄꯥꯝꯗꯦ ꯎꯁꯤꯡꯁ ꯌꯥꯎꯕꯩ ꯑꯩꯗꯤ ꯌꯥꯝ ꯍꯥꯎꯋꯦꯕ ꯁꯤꯡꯖꯨꯗꯨ
ꯍꯥꯎꯋꯦ ꯁꯤꯡꯖꯨꯗꯨꯁꯨ ꯍꯥꯎꯋꯦ
ꯍꯥꯎꯋꯦ ꯃꯣꯔꯣꯛꯁꯨ ꯑꯃ ꯌꯥꯝ ꯁꯥꯗꯦ ꯁꯥꯇꯛꯇꯤ ꯇꯧꯋꯦ
ꯎꯝ
ꯑꯩ ꯄꯥꯝꯃꯦ ꯄꯀꯣꯔꯥ ꯑꯗꯨ ꯁꯨꯝ ꯆꯥꯅꯤꯡꯉꯦ
ꯑꯩꯅ ꯌꯨꯝ ꯆꯠꯂꯗꯤ ꯂꯩꯔꯛꯒ ꯄꯨꯔꯛꯄꯕꯨꯗꯤ ꯌꯥꯏ ꯑꯗꯣ ꯑꯗꯣ ꯂꯝꯗꯣ ꯂꯝꯗꯣ ꯑꯃꯨ ꯆꯠꯂꯒ ꯑꯃꯨꯛ ꯂꯥꯛꯄꯗꯣ ꯑꯩꯁꯨ ꯖꯒꯥꯗꯣ ꯆꯥꯕꯅꯍꯦꯟ ꯍꯥꯎꯗ꯭ꯔꯣ
ꯃꯥꯅꯦ ꯖꯒꯥꯗꯨꯗ ꯐ꯭ꯔꯦꯁꯇ ꯆꯥꯕꯅ ꯅꯍꯥꯟꯗ ꯐ꯭ꯔꯦꯁ ꯑꯣꯏꯕꯩꯅꯦ
ꯃꯥꯅꯦ ꯑꯗ
ꯑꯗꯨ ꯅꯍꯥꯟꯅꯦ ꯑꯃ ꯍꯥꯏꯗꯤ ꯆꯤꯗꯣ ꯍꯥꯟꯅ ꯆꯥꯥꯁꯟꯈꯤꯕꯩ ꯄꯨꯛꯇꯣ ꯄꯤꯛ ꯊꯥꯅ ꯊꯟꯗꯣꯛꯈ꯭ꯔꯦꯕ
ꯎꯝ
ꯑꯗꯨꯅ ꯑꯗꯣ ꯃꯤꯅꯤꯠ ꯇꯔꯥ ꯍꯦꯜꯂꯦ
ꯍꯦꯜꯂꯕꯣ ꯑꯗꯨꯗꯤ ꯃꯤꯅꯤꯠ ꯇꯔꯥ ꯍꯦꯜꯂꯤꯗꯪꯀꯣꯀꯣ ꯑꯥ ꯁꯦꯀꯦꯟ ꯀꯌꯥ ꯆꯠꯂꯒꯦ
ꯊꯥꯔꯇꯤ ꯐꯥꯏꯚ
ꯑꯣ ꯍꯣꯏ ꯍꯣꯏ ꯌꯥꯏꯔꯦꯌꯥ ꯀꯣ ꯀꯣ ꯊꯝꯃꯦ ꯊꯝ
ꯑꯥ ꯑꯧ ꯕꯕꯥꯏ